ꯍꯜꯂꯣ ꯇꯥꯔꯕꯣ ꯇꯥꯏꯌꯦ
ꯅꯥꯔꯕꯣ ꯅꯪꯕ
ꯅꯥꯔꯦ ꯁꯥ ꯏꯁꯥꯁꯦ ꯑꯗꯨꯝ ꯕꯪ ꯕꯪ ꯕꯪ ꯁꯥꯒꯠꯂꯒ ꯅꯝꯃꯒ ꯂꯩꯕꯗꯣ ꯈꯪꯕ꯭ꯔꯥ ꯏꯁꯥꯁꯤꯗ
ꯎꯝ
ꯑꯗꯨꯝ ꯅꯝꯃꯒ ꯂꯩꯔꯦ ꯍꯥꯏꯕ ꯁꯥꯒꯠꯄꯁꯦ ꯍꯟꯗ ꯂꯩꯔꯦ ꯍꯥꯏꯕ ꯉꯔꯥꯡ ꯅꯨꯡꯗꯥꯡꯕꯨꯗꯤ ꯒꯨꯂꯤ ꯆꯥꯁꯤꯜꯂꯝꯅꯦ ꯍꯧꯖꯤꯛ ꯑꯃꯨꯛ ꯆꯥꯛ ꯆꯥꯂꯣꯏꯔ ꯒꯨꯂꯤ ꯆꯥꯁꯤꯜꯂꯅꯤ
ꯆꯥꯁꯜꯂꯣ ꯆꯥꯁꯜꯂꯣ ꯒꯨꯂꯤꯗꯣ ꯑꯩꯁꯦ ꯒꯨꯂꯤ ꯆꯥꯒꯗꯕꯅꯦ
ꯅꯠꯇ꯭ꯔ ꯁꯤꯗ ꯑꯩꯌꯣꯃꯥ
ꯀꯟꯅꯥꯏ ꯍꯧꯗꯣꯡꯅ ꯂꯣꯏꯔꯦꯗꯅ ꯐꯖꯔꯦꯗꯅ
ꯆꯥꯛ ꯆꯥꯔꯕ ꯅꯪꯗꯤ
ꯍꯧꯗꯣꯡꯅ ꯉꯥ ꯆꯥꯊꯣꯛꯑꯝꯃꯦ ꯏꯕꯦꯝ
ꯐꯔꯦ
ꯅꯣꯡꯒꯆꯨꯕꯁꯤꯗ ꯃꯥꯗꯤ ꯐꯖꯅ ꯎꯄꯨ ꯃꯅꯨꯡꯁꯤꯗ ꯆꯪꯉꯒ ꯉꯥꯁꯦ ꯆꯥꯊꯣꯛꯑꯝꯃꯤ ꯖꯥꯅꯤꯗꯅ ꯅꯨꯡꯉꯥꯏꯅ ꯅꯨꯡꯉꯥꯏꯔꯦꯗꯥꯅ
ꯑꯩ ꯍꯥꯠꯂꯒꯦ ꯃꯁꯤ ꯃꯆꯥ ꯄꯤꯛꯇ꯭ꯔꯨꯁꯦ ꯀꯔꯤ
ꯉꯥ ꯑꯍꯨꯝꯃꯨꯛ ꯆꯥꯈ꯭ꯔꯦ ꯑꯆꯧꯕ
ꯁꯤꯗꯤ ꯌꯥꯝ ꯐꯖꯕꯅꯤ ꯁꯦꯠ ꯁꯦꯡ ꯂꯥꯎꯔꯒ ꯈꯣꯟꯖꯦꯜꯁꯤꯡꯁꯦ ꯌꯥꯝ ꯐꯖꯔꯝꯃꯅꯤꯕ ꯁꯦꯡ ꯁꯦꯡ ꯂꯥꯎꯔꯒ꯫
ꯅꯪꯁꯨ ꯑꯩꯁꯨ ꯐꯖꯔꯦ ꯂꯣꯏꯅ ꯐꯖꯔꯦ꯫
ꯑꯁ
ꯑꯩꯈꯣꯏꯕꯣꯛꯀ ꯑꯩꯈꯣꯏ ꯕꯥꯒ ꯆꯥꯛ ꯆꯥꯗ꯭ꯔꯤꯕꯅꯦꯕ
ꯎꯝ
ꯎꯕꯥꯅꯤꯒꯤ ꯁꯔꯨꯛ ꯆꯥꯊꯣꯛꯈ꯭ꯔꯦꯕꯁꯦ ꯐꯖꯔꯦꯕ꯫
ꯅꯣꯏ ꯏꯅꯥꯎꯄꯤꯗꯤ ꯂꯩꯇ꯭ꯔꯣ꯫
ꯂꯩ꯫
ꯊꯕꯛ ꯆꯠꯈꯤꯕ꯭ꯔꯣ
ꯊꯕꯛ ꯆꯠꯇꯦ ꯃ ꯐꯃꯨꯡꯗ ꯂꯩꯍꯧꯔꯤ ꯅꯣꯡ ꯆꯨꯕꯅꯤꯅ ꯐꯤꯔꯣꯟꯁꯨ ꯁꯨꯗꯧ ꯂꯩꯕꯅꯤ ꯅꯣꯡ ꯇꯗꯤꯌꯦ
ꯎꯝ
ꯍꯩꯃ ꯑꯩꯈꯣꯏ ꯇꯥꯏꯌꯦ
ꯑꯩꯈꯣꯢ ꯇꯥꯗꯦ
ꯐꯤꯔꯣꯜꯁꯨ ꯁꯨꯗꯧ ꯂꯩꯕꯅꯦ ꯅꯣꯡ ꯇꯥꯕꯅꯤ ꯁꯨꯗ꯭ꯔꯦꯗꯨꯅ
ꯎꯝ ꯅꯪꯗꯤ ꯕꯣꯜꯒ ꯌꯦꯡꯗ꯭ꯔꯣ
ꯌꯦꯡꯗꯦꯗ
ꯑꯁ ꯑꯩꯗꯤ ꯌꯦꯡꯗꯦ ꯍꯧꯒꯠꯄꯒ ꯉꯝꯗꯦ ꯏꯁꯥꯁꯦ ꯅꯝꯕꯗ ꯃꯥꯄꯦꯝꯃ ꯁꯥꯒꯠꯄꯁꯦ ꯍꯜꯂꯒ ꯁꯥ ꯁꯟꯗꯣꯛꯄꯁꯦ ꯐꯔꯗꯤꯀꯣ ꯈꯔꯁꯨ ꯅꯨꯡꯉꯥꯏꯗꯧꯕ ꯏꯁꯥꯁꯦ
ꯎꯝ
ꯊꯤꯟꯗꯣꯛꯄꯗ ꯑꯃ ꯏꯁꯥꯁꯦ ꯇꯨ ꯆꯣꯡꯕꯗꯁꯨ ꯇꯧꯋꯦ ꯍꯥꯏꯕ꯫ ꯇꯪ ꯂꯦꯡꯕꯗ ꯎꯝ ꯎꯝ꯫
ꯎꯝ ꯅꯪꯅ ꯈꯔ ꯍꯦꯟꯖꯜꯂꯦꯅꯦ ꯑꯗꯨꯗꯤ ꯑꯩꯉꯣꯟꯗꯒꯤ꯫
ꯅꯪꯅ ꯑꯃꯨꯛ ꯁꯥꯀꯠꯇ꯭ꯔꯦꯗ ꯅꯪꯅ ꯂꯣꯛ ꯇꯧꯔꯦ ꯑꯩꯅ ꯂꯣꯛꯁꯨ ꯑꯃꯨꯛ
ꯑꯩ ꯅꯝ ꯃꯍꯤ ꯆꯣꯕꯀꯣ
ꯎꯝ ꯑꯩꯁꯨꯅꯤ ꯅꯞꯁꯤ ꯇꯥꯔꯛꯄꯗ ꯑꯃ ꯅꯥꯇꯣꯟ ꯇꯥꯔꯛꯄꯗ ꯖꯤꯡ ꯂꯥꯎꯔ ꯈꯛꯇꯤ ꯈꯪꯅꯤꯡꯕꯣꯗꯣ ꯈꯪꯕ꯭ꯔꯥ
ꯍꯣꯢ ꯑꯩꯁꯨ ꯍꯥꯛꯊꯤꯁꯦ ꯉꯔꯥꯡ ꯈꯨꯈꯟ ꯑꯝꯅꯦ ꯈꯜꯂꯤꯁꯦ
ꯑꯁ ꯑꯗꯨꯅꯨꯡꯉꯥꯢꯇꯦ ꯍꯥꯏꯕ
ꯅꯨꯡꯉꯥꯏꯇꯕꯅꯦ ꯌꯥꯝꯅ
ꯑꯩ ꯑꯩ ꯑꯣꯗꯩꯒ ꯃꯥꯜꯂꯤꯅꯤ ꯆꯥꯛꯈꯥꯎꯁꯦ ꯁꯣꯛꯄꯅꯤꯅꯅꯦ ꯀꯌꯩꯝ ꯀꯌꯥꯝꯝ ꯇꯥꯁꯤꯟꯗ ꯆꯉꯥꯡ ꯊꯛꯑꯦꯕ ꯉꯁꯥꯏꯗꯣ ꯆꯉꯥꯡ ꯌꯥꯝ ꯊꯛꯅꯤꯡꯉꯛꯄ ꯑꯆꯝꯕ ꯑꯃ ꯑꯆꯝꯕꯣꯏ ꯆꯥꯅꯤꯡꯉꯛꯑꯦ ꯊꯥꯎ ꯆꯥꯅꯤꯡꯉꯛꯇ꯭ꯔꯦ
ꯎꯝ ꯅꯍꯥꯟꯅ ꯒꯥꯔꯤ ꯀꯦꯞ ꯁꯤꯗꯒꯤ ꯀꯔꯤꯗꯒꯤ ꯆꯥꯒꯤꯕ ꯃꯌꯥꯝ
ꯑꯗꯣ ꯀꯦꯞ ꯁꯤꯗ ꯆꯥꯕ ꯅꯨꯃꯤꯠꯇ ꯆꯥꯛ ꯆꯥꯗ꯭ꯔꯦ ꯅꯨꯡꯗꯥꯡꯁꯨ ꯍꯣꯁꯇꯦꯜꯒꯤ ꯌꯦꯟ ꯊꯣꯡꯕ ꯄꯕꯤꯔꯛꯄꯗꯣ ꯈꯖꯤꯛꯇꯪ ꯈꯖꯤꯛꯇꯪꯅꯦꯕ ꯆꯥꯔꯤꯗꯣ
ꯎꯝ
ꯑꯗꯨꯒ ꯑꯗꯨꯒꯤ ꯅꯨꯡꯗꯥꯡꯗꯅꯦꯕ ꯑꯩꯅ ꯏꯔꯨꯖꯒꯦ ꯇꯧꯔ ꯏꯁꯤꯡꯗ ꯇꯥꯜꯂꯝꯃꯗꯕꯒꯤ ꯏꯁꯥꯁꯦ ꯅꯞꯅꯞ ꯂꯥꯎꯔꯒ ꯐꯦꯟꯒ ꯀꯥꯡꯈꯟꯁꯦ ꯊꯥꯗꯕꯤ ꯇꯨꯝꯒꯦꯅ ꯇꯨꯝꯃꯨꯕ ꯅꯣꯡꯉꯥꯜꯂꯛꯄꯗꯒꯤꯗꯤ ꯂꯣꯛ ꯈꯨꯔꯦ ꯑ ꯑꯗꯨꯗ ꯑꯩꯗꯤ ꯌꯥꯗ꯭ꯔꯦ
ꯅꯁꯥꯗꯣ ꯐꯩꯅ ꯀꯩꯅꯣ ꯇꯧ ꯇꯥꯔꯁꯨ ꯀꯥꯡꯒꯟꯗꯣ ꯊꯥꯔ ꯇꯨꯝꯃꯝꯃꯗꯤ ꯀꯩꯁꯨ ꯌꯥꯝꯅ ꯇꯧꯔꯣꯏꯌꯦ ꯅꯡ
ꯎꯝ ꯎꯝ ꯁꯥꯒꯠꯂꯣꯏꯗꯕ ꯂꯣꯛ ꯊꯨꯡꯉꯁꯨꯀꯣ ꯊꯥꯗꯅ ꯆꯦ ꯑꯥ ꯇꯨꯃꯤꯟꯅ ꯂꯩꯌꯣ ꯑꯥ
ꯇꯥꯕ꯭ꯔ ꯃꯥ ꯉꯥꯡꯉꯤꯁꯦ
ꯇꯥꯏ
ꯑꯩꯈꯣꯏ ꯃꯄꯥꯟꯗ ꯑꯃꯨꯛ ꯉꯥꯡꯈꯔꯦ ꯑꯩꯈꯣꯏ ꯢꯅꯝꯃꯒ ꯑꯉꯥꯡꯒ
ꯎꯝ ꯅꯣꯢ ꯆꯦ ꯀꯩꯁꯨꯆꯠꯇ꯭ꯔꯕ
ꯑꯝ ꯆꯠꯅꯤ ꯉꯥꯛꯂꯩꯔꯒ
ꯎꯝ ꯄꯨꯡ ꯇꯔꯥ ꯑꯗꯨꯋꯥꯏꯗ ꯊꯣꯛꯄ꯭ꯔꯣ ꯇꯔꯥꯗꯥꯇꯥꯕꯨ ꯇꯥꯗꯣꯏꯔꯝꯃꯅꯤ
ꯇꯔ ꯃꯅꯤ ꯍꯦꯂꯥ ꯃꯅꯤ ꯍꯦ
ꯎꯝ ꯍꯦꯜꯂꯝꯃꯅꯤ ꯇꯔꯥ ꯃꯈꯥꯏꯃꯨꯛ ꯇꯥꯍꯧꯗꯣꯔꯕꯅꯤ
ꯃꯥꯅ ꯆꯠꯅꯤꯡꯕ ꯀꯥꯟꯗ ꯆꯠꯄꯅꯦ
ꯎꯝ ꯍꯣꯏ ꯑꯗꯨꯕꯨꯗꯤ ꯑꯃꯗꯨꯅ ꯑꯗꯨꯝ ꯍꯥꯡꯕ ꯍꯧꯔꯝꯗꯣꯏꯅꯤꯅ
ꯎꯝ ꯌꯨꯝꯒꯤ ꯊꯕꯛ ꯇꯧꯔꯝꯃꯒꯀꯣ
ꯍꯩ ꯐꯩ ꯅꯣꯡꯁꯨ ꯂꯦꯞꯇꯦ
ꯍꯣꯏ ꯅꯣꯡ ꯇꯥꯔꯝꯃꯤꯅ ꯈꯪꯗꯦ ꯋꯥ ꯂꯥꯎ ꯃꯈꯣꯏ ꯑꯃ ꯇꯥꯔꯝꯃꯤ
ꯍꯥꯏ ꯇꯥꯗ꯭ꯔꯦ
ꯑꯩꯈꯣꯏꯗꯤ ꯑꯩꯈꯣꯏ ꯉꯁꯥꯏ ꯑꯌꯨꯛꯇ ꯉꯛ ꯈꯔ ꯇꯥꯔꯝꯃꯦ ꯈꯔ ꯐꯖꯅ ꯑꯗꯨꯗꯨꯒ ꯑꯃꯨꯛ ꯂꯦꯞꯄꯨꯔꯦ ꯃꯔꯛ ꯑꯃ ꯑꯗꯨꯗꯨꯒ ꯑꯃꯨꯛ ꯉꯥꯏꯍꯥꯛꯇꯪ ꯂꯩꯔꯦ ꯅꯣꯡ ꯍꯥꯡꯉꯦꯅ ꯑꯩꯁꯦ ꯃꯄꯥꯟ ꯊꯣꯛꯂꯛꯑꯒ ꯐꯤꯔꯣꯟ ꯁꯨꯕ ꯌꯥꯒꯗ꯭ꯔꯅ ꯌꯦꯡꯒꯦꯅ ꯊꯣꯛꯂꯛꯄ ꯑꯗꯨꯒ ꯑꯃꯨꯛ ꯅꯨꯡꯁꯦ
ꯑꯩꯁꯦ ꯐꯤ ꯁꯨꯔ ꯐꯧꯔꯝꯕꯅꯤ ꯍꯣꯁꯇꯦꯜꯗꯣ ꯉꯔꯥꯡ ꯉꯔꯥꯡ ꯑꯌꯨꯛ ꯁꯨꯗꯣꯛꯑ ꯐꯧꯗꯣꯛꯑꯝꯕꯅꯦ ꯑꯃꯅꯤꯅꯦ ꯌꯔꯒꯊꯣꯛꯑꯒ
ꯑꯃꯗꯨꯗꯤ ꯃꯇꯣꯟ ꯂꯩꯕ ꯅꯨꯡ ꯉꯥꯃꯔꯣꯏ
ꯅꯨꯡꯥꯏ ꯑꯃꯔ ꯑꯣꯊꯟ ꯆꯪꯉꯁꯨ ꯀꯩꯅꯣ ꯏꯃꯥꯟꯕꯤ
ꯌꯨꯝ ꯆꯠꯂꯣꯏ ꯍꯥꯏꯔꯕ꯭ꯔꯥ
ꯍꯥꯏꯑꯣ ꯃꯥ ꯆꯠꯇꯣ ꯋꯥꯗꯦ
ꯃꯣꯏꯒꯤ ꯇꯧꯔꯤꯕ ꯑꯦꯛꯖꯥꯝꯗꯨꯅ ꯀꯔꯝ ꯀꯥꯟꯗ ꯂꯣꯏꯗꯣꯏꯅꯣ ꯑꯦꯛꯖꯥꯝ ꯇꯧꯅ ꯍꯧꯕ ꯀꯥꯡꯕꯨꯗꯨꯅ
ꯑꯗꯨꯗꯣ ꯊꯈꯥꯏ ꯑꯃ ꯆꯪꯒꯨꯝ ꯇꯧꯕꯅꯦ ꯗꯦꯠ ꯇ꯭ꯋꯦꯟꯇꯤ ꯁꯕꯦꯟꯒ ꯍꯥꯏꯅ ꯍꯧꯕꯅꯦ
ꯎꯝ ꯍꯝ
ꯊꯥ ꯂꯣꯏꯔꯝꯗꯥꯏꯗ ꯂꯣꯏꯅꯤꯒꯥꯏ ꯍꯥꯏꯍꯧꯕꯅꯦ
ꯋꯥꯗꯤꯅꯦ ꯑꯗꯨꯗꯤ ꯑꯗꯨꯗꯤ ꯂꯦꯜꯂ ꯂꯦꯜꯂ ꯇꯧꯕꯩ ꯃꯃꯣꯅꯤꯅꯦ
ꯃꯥꯅꯦ ꯃꯣꯏ ꯊꯥꯔꯁꯤꯗ ꯑꯦꯛꯖꯥꯝ ꯊꯣꯛꯑꯦ ꯐ꯭ꯔꯥꯏꯗꯦꯗ ꯑꯃꯨꯛ ꯒꯞ ꯂꯩꯔꯦ ꯁꯦꯇꯔꯗꯦ ꯁꯟꯗꯦꯁꯨ ꯉꯁꯥꯏ ꯁꯨꯇꯤ ꯂꯩꯖꯔꯦ ꯃꯟꯗꯦꯗ ꯑꯃꯨꯛ ꯊꯣꯛꯑꯦ
ꯎꯝ
ꯒꯦꯞ ꯆꯥ ꯂꯩ
ꯅꯣꯡ ꯇꯥꯕ ꯃꯈꯣꯟ ꯇꯥꯕ꯭ꯔꯥ
ꯇꯥꯗꯦ
ꯇꯥꯔꯤ ꯑꯩꯈꯣꯏꯒꯤꯅꯣ ꯌꯥꯝ ꯀꯟꯅ ꯗ꯭ꯔꯣꯡ ꯗ꯭ꯔꯣꯡ ꯗ꯭ꯔꯣꯡ ꯇꯥꯕꯗꯤ ꯅꯠꯇꯕ ꯑꯗꯨꯝ ꯆꯥꯡ ꯑꯝꯗꯗꯤ ꯇꯥꯕꯗꯣ ꯑꯣꯏꯌꯦꯕ
ꯎꯝ ꯎꯝ
ꯈꯪꯗꯦ ꯈꯪꯗꯦ ꯅꯣꯡꯖꯨꯠ ꯂꯦꯞꯇꯦ
ꯑꯩꯗꯤ ꯋꯥꯁꯦ ꯌꯥꯝ ꯉꯥꯡꯅꯤꯡꯗꯦꯕ ꯍꯧꯖꯤꯛꯁꯦ ꯇꯨꯃꯤꯟꯅ ꯂꯩꯕꯗꯥ ꯂꯦꯡ ꯋꯥꯠꯇꯕꯤꯗ
ꯏꯁꯥꯁꯦ ꯂꯦꯡꯃꯛꯄꯗ ꯋꯥꯏꯑꯦꯕ ꯑꯗꯨꯅ ꯇꯧ ꯑꯗꯨꯗꯤ ꯑꯩꯁꯦ ꯍꯧꯒꯣꯜꯂꯝꯃꯝꯅꯦ ꯍꯧꯒꯣꯜꯂꯝꯃꯒ ꯆꯥ ꯊꯛꯑꯦ ꯆꯥ ꯊꯛꯑꯒ ꯑꯁꯨꯃꯪꯗꯅꯦꯕꯦꯝ ꯍꯩꯅꯧ ꯆꯥꯔꯝꯃꯤꯕꯅꯦ ꯑꯩꯁꯦ
ꯑ ꯑꯃꯨꯟꯕꯔꯥ ꯁꯪꯕꯔꯥ
ꯑꯁꯪꯕꯅꯦ ꯑꯁꯪꯕ ꯑꯁ ꯌꯥꯝ ꯍꯥꯎꯅ ꯌꯥꯝ ꯍꯥꯎꯅ ꯈꯟꯖꯤꯛ ꯈꯥꯗꯒ ꯅꯠꯇꯦ ꯌꯥꯝ ꯍꯥꯎꯔꯅꯤ ꯐꯖꯅ ꯆꯥꯔꯝꯃꯦ ꯑꯗꯣ ꯑꯗꯨꯒ ꯆꯥꯔꯗꯤ ꯑꯩ ꯍꯧꯖꯤꯛ ꯑꯗꯨꯝ ꯇꯏꯐꯠ ꯇꯥꯔꯅꯤ ꯁꯤꯕꯨ ꯁꯤꯔꯅꯤ
ꯎꯝ ꯅꯪ ꯃꯃꯥꯡꯗꯁꯨꯗꯥꯏꯐ ꯇꯥꯕ꯭ꯔꯥ ꯍꯥꯏꯗꯥ
ꯍꯟꯗꯛꯇꯤ ꯍꯩꯖꯕ ꯌꯥꯗꯦ ꯑꯗ ꯉꯔꯥꯡꯁꯦ ꯃꯦꯒꯤ ꯉꯔꯥꯡꯁꯦ ꯃꯦꯒꯤꯗ ꯌꯦꯔꯨꯝꯒ ꯈꯥꯃꯦꯟ ꯁꯤꯟꯕꯒꯗꯤ ꯌꯥꯎꯕꯅꯦ ꯑꯗꯣ ꯈꯔ ꯆꯪꯅꯦ ꯆꯥꯔꯛꯄ ꯑꯌꯨꯛꯇꯣ ꯍꯩꯅ ꯉꯧꯕꯅꯦꯕ ꯅꯥꯕ ꯍꯦꯟꯖꯤꯟꯗ꯭ꯔꯤꯉꯥꯏꯗ ꯑꯗꯨꯗ ꯑꯩ ꯑꯗꯨꯝ ꯁꯥꯒꯠꯂꯛꯄ ꯑꯗꯨꯝ ꯁꯥꯒꯠꯂꯛꯄ ꯑꯩꯁꯦ ꯍꯧꯖꯤꯛꯁꯦ ꯈꯅꯥꯎ ꯃꯅꯨꯡꯁꯤꯕ ꯁꯥꯏꯑꯕ
ꯌꯥꯔ ꯈꯥꯃꯦꯟ ꯁꯦꯝꯕꯤꯁꯨ ꯑꯃꯨꯛ ꯆꯥꯁꯤꯜꯂꯦ
ꯈꯥꯃꯦꯟꯁꯤꯃꯁꯦ ꯇꯪꯈꯥꯏꯃꯨꯛꯇꯅꯦ ꯃꯦꯒꯤꯗ ꯍꯥꯞꯄꯗꯣ ꯑꯩ ꯈꯜꯂꯒ ꯆꯥꯗꯦ
ꯎꯝ
ꯃꯤꯒꯤꯗꯨꯁꯨ ꯍꯧꯔꯤꯉꯥꯏꯅ ꯃꯩ ꯑꯃꯨꯛ ꯊꯣꯛꯈ꯭ꯔꯤ
ꯎꯝ
ꯑꯩ ꯃꯩ ꯍꯧꯒꯦ ꯁꯥꯔꯦꯕ ꯈꯖ ꯂꯥꯏꯕꯛ ꯈ꯭ꯔꯦ ꯅꯁꯥ ꯌꯧꯁꯅꯅꯦ ꯏꯊꯝ ꯑꯩꯁꯦ ꯃꯤꯀꯞ ꯇꯧꯊꯂꯛꯑꯦ ꯄꯨꯡ ꯀꯌꯥꯅꯣꯝ ꯇꯥꯕꯗ ꯑꯃꯨꯛꯀꯛ ꯁꯣꯛꯂꯛꯑꯒ ꯑꯩꯁꯦ ꯐꯩꯖꯨꯞꯁꯦ ꯁꯨꯞꯄꯦꯕꯀꯣ ꯐꯩꯁꯨꯨꯞ ꯁꯨꯞꯄꯒꯁꯨ ꯏꯁꯥꯁꯦ ꯑꯗꯨꯝ ꯅꯤꯛꯄꯗꯣ ꯈꯪꯕ꯭ꯔꯥ ꯐꯥꯎꯕ ꯁꯨꯡꯌꯥ ꯌꯥꯗ꯭ꯔ ꯏꯊꯟꯇꯗ ꯑꯈꯣꯏ ꯆꯦꯗ ꯑꯃꯨꯛ ꯀꯣꯜꯂꯦ ꯈꯣꯡꯒꯖꯤ ꯏꯪꯗ ꯂꯣꯏꯔꯦ ꯈꯨꯠ ꯁꯥꯁꯨ ꯏꯪꯕ ꯂꯣꯏꯔꯦ ꯑꯗꯨꯝ ꯅꯤꯛꯄꯁꯤ ꯅꯤꯛꯄꯁꯤꯅ ꯑꯩ ꯇꯨꯝꯕꯁꯦ ꯉꯝꯗ꯭ꯔꯦ ꯑꯗꯨꯒ ꯉꯥꯏꯍꯥꯛ ꯎꯊꯔꯨꯔꯕ ꯃꯥꯜꯂ ꯎꯠꯊꯔꯛꯄꯗꯩ ꯈꯔ ꯍꯧꯒꯠꯂꯛꯄꯗ ꯈꯣꯡ ꯈꯛꯇꯪ ꯢꯪ ꯂꯩꯔꯝꯃꯦ ꯑꯗꯨꯗꯩ ꯑꯩꯈꯣꯏ ꯃꯥꯅ ꯐꯩꯖꯨꯞ ꯑꯃ ꯍꯥꯞꯆꯤꯜꯂꯦ ꯑꯗꯩ ꯑꯃꯨꯛ ꯉꯥꯏꯍꯥꯛ ꯇꯨꯝꯃꯦ ꯅꯤꯛꯄꯁꯨ ꯋꯥꯏꯅꯦ ꯢꯁꯥ ꯆꯣꯛꯊꯩ ꯍꯥꯏꯕ ꯑꯅꯛꯇꯁꯨ
ꯎꯝ ꯅꯪꯅ ꯏꯪꯕꯤ ꯇꯧꯔꯤꯅꯤꯗꯅ ꯑꯩꯅ ꯈꯨꯕꯥꯛ ꯃꯌꯥꯏꯗ ꯀꯔꯤꯗꯒꯤ ꯁꯥꯕꯤꯗꯣ ꯈꯪꯕ꯭ꯔꯥ
ꯑꯁ ꯑꯩꯗꯤꯅꯕꯣ ꯑꯩꯣꯏ ꯃꯈꯣꯏ ꯃꯥꯅ ꯕꯤꯛꯁ ꯀꯩ ꯇꯥꯏ ꯂꯣꯏꯅꯅꯦ ꯉꯔꯥꯡꯁꯨ ꯣꯡ ꯈꯣꯡꯈꯥꯒ ꯍꯧꯖꯤꯛꯅ ꯈꯣꯡꯁꯦ ꯌꯥꯝꯨꯛ ꯀꯟꯅ ꯏꯪꯉꯦꯕꯀꯣ ꯈꯨꯠ ꯀꯩ ꯀꯩ ꯃꯥꯏꯌꯥꯌꯦꯛ ꯀꯩꯅ ꯁꯥꯔꯒ ꯈꯣꯡꯁꯦ ꯌꯥꯝꯨ ꯀꯟꯅ ꯏꯪꯉꯦꯕ ꯍꯧꯖꯤꯛꯅ ꯑꯃꯨꯛ ꯉꯔꯥꯡꯅ ꯈꯣꯡꯈꯥꯗꯩ ꯀꯩꯗꯩꯅꯣ ꯏꯁꯥ ꯄꯨꯝꯅꯃꯛ ꯁꯥꯔꯝꯕ
ꯅꯪ ꯑꯥꯗ ꯂꯩꯔꯗꯤ ꯁꯦꯕꯥ ꯇꯧꯕꯤꯅꯕ ꯂꯩꯔꯔꯣꯏ ꯈꯪꯗꯅ ꯃꯌꯨꯝ ꯆꯦꯜꯂꯤꯅꯦꯕ ꯅꯠꯇ꯭ꯔꯥ
ꯃꯥꯅꯦ ꯀꯔꯗ ꯑꯗꯗꯤ ꯍꯥꯏꯗꯤ ꯑꯃꯗꯨꯁꯨ ꯀꯩꯁꯨ ꯃꯁꯥꯗꯣ ꯀꯟꯕ ꯅꯠꯇꯕꯅꯤꯅ ꯑꯃꯨꯛ ꯅꯥꯔꯛꯑꯗꯤ ꯑꯩ ꯇꯜꯂꯦꯅ ꯑ ꯂꯥꯛꯆꯔꯝꯅꯤ ꯁꯤꯗ ꯁꯤꯗ ꯂꯩꯔꯗꯤ
ꯐꯔꯦ ꯑꯗꯨꯅ ꯌꯨꯝꯗ ꯄꯦꯟꯅ ꯅꯥꯊꯣꯛꯑꯣ
ꯇ
ꯄꯦꯟꯅ ꯅꯥꯊꯣꯛꯑꯣ ꯑꯩꯁꯦ ꯀꯣꯛꯁꯦ ꯅꯣꯛꯄ ꯃꯇꯝꯁꯤꯗ ꯀꯣꯛꯇ ꯄꯥꯟꯃꯤꯗꯣ ꯇꯧꯔꯤ ꯍꯧꯖꯤꯛꯀꯥꯟꯁꯦ ꯀꯟꯅ
ꯑꯗꯨ ꯒꯨꯂꯤꯗꯤ ꯀꯌꯥ ꯆꯥꯏ ꯑꯩ ꯒꯨꯂꯤ ꯑꯅꯤꯈꯛꯅ ꯑꯗꯣ ꯑꯩꯈꯣꯏ ꯒꯨꯂꯤꯁꯦ ꯀꯟꯕꯔꯥ ꯈꯪꯗꯦ ꯍꯨꯃꯥꯡ ꯉꯔꯥꯡ ꯁꯧꯒꯠꯂꯝꯃꯦ ꯁꯥꯒꯠꯄ ꯐꯗꯧ ꯃꯥꯜꯂꯒ ꯐꯗꯦ ꯁꯥꯒꯠꯄꯁꯦ ꯍꯣꯔꯦꯟ ꯑꯃꯨꯛ ꯆꯔꯒ ꯐꯕ꯭ꯔ ꯈꯪꯗꯦ
ꯁꯤꯛꯁ ꯐꯤꯐꯇꯤ ꯅꯠꯇ꯭ꯔꯣ
ꯈꯪꯗꯦꯅ ꯁꯤꯛꯁ ꯐꯤꯐꯇꯤ ꯉꯔꯥꯡꯅꯔꯛ ꯋꯥ ꯌꯦꯡꯗꯦ ꯑꯩ
ꯁꯤꯛꯁ ꯐꯤꯞꯇꯤꯅ ꯏꯀꯟ ꯀꯟꯕꯅꯦ
ꯀꯟꯕꯅꯤ ꯑꯗꯨꯕꯨꯗꯤ
ꯃꯣꯏꯖꯨꯅꯦ ꯈꯗ꯭ꯔꯛ ꯇꯧꯕꯅꯦ ꯍꯥꯏꯕ ꯃꯍꯤꯛꯁꯦ ꯈꯪꯕ꯭ꯔꯥ
ꯎꯝ
ꯍꯥꯏꯗꯤ ꯑꯩꯈꯣꯏꯅ ꯑꯅꯦꯝꯕ ꯑꯅꯦꯝꯕ ꯍꯥꯟꯅ ꯆꯥ ꯑꯥꯍ ꯑꯀꯟꯕ ꯍꯥꯟꯅ ꯆꯥꯔꯨꯔ ꯑꯅꯦꯝꯕ ꯆꯥꯕ ꯃ ꯇꯝꯗ ꯃꯣꯏ ꯐꯥꯔꯣꯏꯕ
ꯐꯖꯩ ꯐꯖꯩ ꯑꯀꯟꯕ ꯑꯗꯨꯝ ꯊꯥꯇꯗ꯭ꯔꯤꯒꯩ ꯑꯩꯗꯤ ꯑꯩꯈꯣꯏꯅ ꯁꯥꯁꯤꯁꯨ ꯑꯉꯥꯡ ꯃꯆꯥ ꯑꯣꯏꯗ꯭ꯔꯕꯅꯤꯅ ꯂꯤꯔꯕꯅꯤꯅ ꯉꯥꯅꯨꯗꯒ ꯍꯥꯏꯔ ꯂꯤꯕ ꯑꯈꯣꯏꯁꯦ ꯑꯗꯨꯅꯅꯦ
ꯑꯦ ꯂꯤꯔꯕ꯭ꯔꯥ ꯅꯪꯁꯦ ꯅꯪꯁꯦ ꯂꯤꯔꯕ꯭ꯔꯣ
ꯍꯥꯏꯖꯤ ꯐꯣꯔ ꯐꯤꯞꯇꯤꯒ ꯆꯥꯕꯗꯗꯤ ꯀꯩꯁꯨ ꯐꯕ ꯉꯝꯗꯦꯕ
ꯐꯠꯇ꯭ꯔꯦ ꯑꯗꯨꯗ ꯍꯥꯏꯁꯦ ꯍꯥꯟꯅ ꯀꯩꯅꯣ ꯆꯥꯔꯀꯥꯟꯗ ꯑꯋꯥꯡꯕ ꯆꯥꯔꯀꯥꯟꯗ ꯑꯅꯦꯝꯕ ꯆꯥꯕꯗꯣ ꯐꯔꯣꯏꯕ ꯑꯗꯨꯀꯥꯟꯗ ꯅꯥꯔꯤ ꯀꯥꯟꯁꯤꯗ ꯑꯃꯨꯛ ꯑꯋꯥꯡꯕꯁꯦ ꯑꯃ ꯆꯥꯔꯀꯥꯟꯗ ꯐꯔꯦ ꯀꯥꯏꯅ ꯇꯣꯛꯊꯣꯛꯎꯔꯕ ꯗꯣꯁꯁꯨꯗꯕꯤꯗ ꯇꯣꯛꯎꯔꯕ ꯑꯗꯨ ꯑꯣꯏꯇꯥꯔꯗꯤ ꯃꯍꯤꯛꯇꯣ ꯍꯦꯟꯅ ꯀꯟꯈꯠꯂꯕꯅꯤꯅ ꯍꯦꯟꯅ ꯍꯦꯟꯅ ꯍꯦꯟꯅ ꯆꯥꯗ꯭ꯔꯤꯉꯩ ꯁꯨꯡꯐꯠ ꯐꯠꯇꯕꯅꯦ ꯍꯥꯢ
ꯎꯝ
ꯃꯣꯏꯁꯤꯁꯨ ꯍꯤꯗꯥꯛꯁꯦ ꯍꯩꯅꯔꯛꯄꯗꯣ ꯑꯗꯨꯗꯨꯅ ꯌꯥꯗꯦ ꯑꯩꯁꯨ ꯀꯨꯗꯤ ꯂꯩꯒꯦ ꯇꯧꯕꯅꯦ ꯂꯩꯥꯕꯇꯣ ꯆꯠꯄ ꯇꯜꯂꯦ
ꯒꯨꯂꯤ ꯑꯩꯈꯣꯏ ꯏꯆꯦꯒꯤ ꯐꯣꯟꯁꯦ ꯑꯃꯨꯛ ꯂꯥꯛꯑꯦ ꯀꯅꯥꯅꯣ ꯑꯁ ꯏꯇꯩ ꯏꯇꯩ ꯔꯣ ꯑ ꯃꯥ
ꯑꯍ ꯑꯣ ꯏꯃꯥ
ꯄꯥꯏꯔꯣꯢ ꯅꯪꯅ
ꯄꯥꯏꯗꯦ ꯒꯣꯔꯃꯦꯟꯒꯣ ꯂꯥꯛꯑꯦ ꯑꯝ ꯄꯥꯏꯔꯗꯤ ꯑꯃꯨ ꯀꯩꯅꯣꯝ ꯇꯧꯔꯅꯤ ꯍꯥ ꯃꯥ ꯑ ꯑꯁ ꯍꯛꯊꯤ ꯈꯟꯕꯁꯤꯁꯨ ꯋꯥꯏꯍꯦ ꯏꯆꯦ ꯏꯇꯩ ꯐꯣꯟ ꯂꯥꯛꯑꯦ ꯑꯣꯀꯦ ꯀꯔꯤ ꯀꯔꯤ ꯑꯥꯝꯔꯦꯁ ꯅꯞꯁꯨ ꯇꯥꯗꯧꯔꯦ ꯇꯧꯔꯤꯁꯦ ꯍꯜꯂꯣ
ꯀꯔꯤ ꯑꯥꯝꯂꯦꯁ ꯍꯥꯏꯅꯦ
ꯈꯪꯗꯦ
ꯈꯪꯗ꯭ꯔꯦ ꯃꯣꯏꯒꯤ ꯋꯥꯔꯤ ꯀꯌꯥ
ꯎꯝ
ꯆꯥꯛ ꯆꯥꯗꯣꯔꯕꯣ
ꯆꯥꯛ ꯊꯣꯡ ꯍꯤꯟꯖꯥꯡ ꯆꯥꯛ ꯂꯣꯏꯔꯦ ꯍꯦꯟꯖꯥꯡ
ꯎꯝ
ꯀꯥꯎꯔꯤꯅꯦꯀꯣ
ꯆꯥꯛꯇꯣ ꯑꯩꯅ ꯊꯣꯡꯉꯤꯅꯦꯕ ꯑꯗꯨꯗꯨꯒꯤ ꯌꯦꯡꯉꯦꯕ ꯂꯥꯎ ꯀꯥꯏ